ꯑ ꯇꯥ ꯍꯕꯣ ꯑꯣ ꯀꯩꯗꯎ ꯀꯦ ꯑꯥꯎ ꯌꯥꯝ ꯅꯨꯡꯉꯥꯏꯔꯤꯌꯦ
ꯑꯩꯁꯨ ꯅꯨꯡꯉꯥꯏꯅ ꯂꯩꯔꯤ ꯍꯥꯏꯕ ꯇꯥꯔꯦ
ꯍꯥꯏꯕ ꯇꯥꯔꯦ ꯍꯥꯏꯒꯅꯨꯗ
ꯌꯥꯝ ꯅꯨꯡꯉꯥꯏꯔꯦ
ꯆꯥꯛꯏꯡꯖꯥꯡꯗꯤ ꯊꯣꯡꯑꯕꯣ
ꯊ‌ꯣꯡꯗ꯭ꯔꯤ ꯊꯣꯡꯕ ꯍꯧꯗ꯭ꯔꯤ
ꯑꯣꯏꯁ ꯊꯦꯡꯉ‌ꯦꯗ ꯉꯟ ꯉꯟ ꯆꯥꯕꯅꯦ ꯑꯧ ꯅꯨꯡꯁꯨ ꯑꯣ ꯀꯩꯒꯤ ꯆꯨꯕ꯭ꯔꯣ
ꯑꯩꯅ
ꯆꯨꯒꯅꯨ ꯍꯥꯏꯌꯅꯦ ꯆꯨꯒꯅꯨ ꯍꯥꯏꯌꯨꯅꯦ
ꯑꯁ ꯑꯗꯣ ꯑꯩꯗ ꯅꯠꯇꯕꯅꯤꯅ ꯂꯨꯕ
ꯑꯣ ꯅꯣꯏꯗꯤ ꯅꯣꯡ ꯆꯨꯕꯅꯤꯅ ꯐꯔꯦꯅꯦ ꯑꯩꯈꯣꯏꯗꯤ ꯅꯣꯡꯐꯥꯎ ꯑꯝꯇ ꯆꯨꯕꯤꯔꯦ
ꯅꯣꯡ ꯆꯨꯝꯃꯟꯕꯒꯤ ꯆꯨꯝꯃꯟꯕꯒꯤ ꯌꯥꯗ꯭ꯔꯦ ꯂꯩꯕ ꯅꯨꯡꯉꯥꯏꯇ꯭ꯔꯦ
ꯑꯁ ꯅꯣꯡ ꯆꯨꯕ ꯃꯐꯝꯗ ꯑꯩꯗꯤ ꯆꯠꯅꯤꯡꯉꯤꯗ
ꯑꯁ ꯅꯣꯏ ꯂꯩꯇꯕꯒꯤꯅꯦ ꯅꯣꯡ ꯆꯨꯕ ꯃꯐꯝꯗ ꯂꯩꯔꯗꯤ
ꯑꯩꯈꯣꯏꯗꯗꯤ ꯅꯣꯡ ꯆꯨꯗꯕꯅꯤꯅ ꯑꯁ ꯂꯩꯕ ꯅꯨꯡꯉꯥꯏꯇꯦꯕ ꯎꯐꯨꯟ ꯉꯥꯛꯇ ꯂꯝꯕꯤꯁꯨ ꯆꯠꯄ ꯃꯄꯥꯟꯗ ꯍꯥꯏꯕꯗꯤ ꯑ ꯔꯨꯝꯗ ꯂꯩꯌꯦꯗꯤ ꯅꯪ ꯍꯥꯏꯗꯤ ꯀꯩꯅꯣ ꯃꯄꯥꯜ ꯂꯝꯗꯔꯣ ꯑꯥ ꯅ ꯂꯩꯇꯦ ꯈꯨꯟꯗ ꯂꯩ ꯑ ꯅꯪ ꯍꯪꯕꯗꯣ ꯑꯩꯗꯤ ꯀꯩꯅꯣ ꯈꯟꯕꯅꯤꯅ ꯋꯥ ꯉꯥꯡꯉ ꯑꯣꯗ
ꯉꯥꯡꯉꯤꯁꯤꯗꯦ
ꯉꯥꯡꯉꯣꯏ ꯌꯥꯝ ꯉꯥꯡꯉꯣ ꯁꯤꯗꯒꯤ ꯍꯦꯟꯅ
ꯁꯤꯗꯒꯤ ꯍꯦꯟꯅ ꯉꯥꯡꯈ꯭ꯔꯗꯤ ꯅꯪ ꯐꯥꯅꯤꯡꯉ꯭ꯔ
ꯑꯩꯁ ꯅꯪ ꯉꯥꯡꯉꯨ ꯑꯗꯨꯝ ꯉꯥꯡꯉꯨ ꯑꯩꯗꯤ ꯑꯩꯁꯨ ꯉꯥꯡꯕꯤꯌꯦꯦꯕ
ꯑ ꯑꯗꯨꯪ ꯅꯪ
ꯎꯝ ꯑꯩ ꯍꯥꯟꯅ ꯉꯥꯡꯒꯦ ꯉꯥꯡꯉꯦ ꯉꯥꯡꯉꯦ ꯀꯩ ꯏꯟꯁꯥꯡ ꯊꯣꯡꯗꯣꯏꯅꯣ
ꯊꯟꯗꯦ ꯊꯣꯛꯣꯡꯄ ꯍꯧꯔꯀꯥꯟꯗꯒꯤ ꯊꯣꯡꯕ ꯍꯧꯔꯀꯥꯟꯗꯒꯤ ꯈꯟꯒꯗꯕ ꯍꯧꯖꯤꯛꯇꯤ ꯊꯣꯡꯗꯕꯅꯤꯅ ꯍꯥꯏꯕ ꯈꯪꯗꯦ
ꯀꯩꯁꯨ ꯀꯥꯏꯗꯦꯗ
ꯁꯨꯊꯕꯉꯗꯅ
ꯑꯩꯈꯣꯏꯗꯤ ꯊꯣꯡꯕ ꯍꯧꯔꯦ ꯉꯁꯤꯗꯤ ꯏꯆꯦꯅ ꯏꯃꯥꯅꯔ ꯈꯪꯗ꯭ꯔꯦ ꯃꯣꯏ ꯑꯅꯤ ꯊꯣꯡꯉꯝꯕꯅꯤ
ꯑꯣ ꯉꯥꯛꯁꯨ ꯊꯣꯡꯧꯕꯗꯅ
ꯑꯩꯁꯨ ꯊꯣꯡꯕ ꯌꯥꯎꯒꯦ ꯍꯥꯏꯕꯅꯤ ꯑꯗꯨ ꯇꯥꯟꯊꯣꯛꯄꯤꯔꯤꯕ
ꯍꯥꯏ
ꯑꯩꯉꯣꯟꯗ ꯅꯪ ꯅꯪ ꯌꯥꯎꯔꯛꯀꯅꯨ ꯅꯪ ꯇꯨꯃꯤꯟꯅ ꯐꯃꯨꯡꯗ ꯆꯪꯉꯨ ꯑꯗꯨꯒ ꯄꯣꯊꯥꯔꯣ ꯍꯥꯏꯕ
ꯑꯗꯨ ꯑꯗꯨꯗ ꯍꯩꯖꯤꯟꯕ ꯈꯖꯤꯟꯕꯒꯤ ꯋꯥ ꯍꯩꯖꯤꯟꯕ ꯃꯥꯜꯂꯦ
ꯅꯪ ꯊꯥꯖꯕ ꯌꯥꯝ ꯋꯥꯠꯄ꯭ꯔꯣ ꯎ ꯑꯩꯅ ꯍꯥꯏꯔꯤꯁꯦ ꯁꯦꯡꯕ ꯉꯥꯛꯇꯅꯤꯅꯦ ꯑꯩ ꯉꯁꯤ ꯆꯥꯛ ꯆꯥꯒꯅꯤ ꯑꯁꯦꯡꯕꯅꯦꯕ ꯑꯩ ꯉꯁꯤ ꯆꯥꯛ ꯆꯥꯒꯅꯦꯕ
ꯑ ꯑꯗꯣ ꯑꯩ ꯆꯥꯒꯗꯨꯗꯤ ꯍꯥꯏꯗꯦꯗꯗꯥ
ꯅꯪ ꯍꯥꯏꯔꯒ ꯅꯪ ꯑꯩꯕꯨ ꯆꯥꯒꯅꯨ ꯍꯥꯏꯔꯒ
ꯑꯁ ꯀꯝ ꯀꯥ
ꯎꯝ ꯀꯔꯝ ꯀꯥꯟꯅ ꯍꯥꯏꯅꯤ ꯑꯁ ꯅꯪ ꯉꯁꯥꯏ ꯍꯥꯏꯔꯒ
ꯑꯩ ꯃꯈꯣꯟꯔꯣ ꯅꯣꯡ ꯀꯟꯅ ꯆꯨꯕ꯭ꯔꯣ ꯑ ꯀꯩꯁꯨ ꯇꯧꯗꯣꯏꯗ
ꯎꯝ
ꯀꯥꯡ ꯌꯥꯝꯃꯟꯕꯗꯒꯤ ꯑꯦꯁ ꯂꯩꯐꯥꯎ ꯌꯥꯗꯣꯏꯅꯦ ꯀꯥꯡꯁꯤꯡꯁꯦ ꯍꯟꯗꯛ ꯃꯔꯁꯤ ꯏꯔꯥꯡ ꯌꯥꯝ ꯇꯧꯔꯤꯕ
ꯑꯣ ꯀꯗꯥ ꯍꯥꯏ ꯀꯦꯔ ꯅꯉꯌꯦꯦ
ꯍꯥꯏꯗꯣꯛꯄ ꯌꯥꯔꯣꯏ
ꯁꯗ
ꯎꯝ ꯑꯗꯨꯟꯅ ꯂꯨꯔꯤꯁꯦ
ꯍ
ꯄꯍ ꯄꯪꯍꯥꯏ ꯍꯥꯏꯕ ꯌꯥꯗꯦꯕ ꯍꯟꯗꯛ ꯃꯔꯨꯔꯛꯁꯦ ꯝ ꯌꯥ ꯐꯠꯇꯦ
ꯑꯣ ꯍꯣ
ꯏꯆꯦꯆꯦ ꯆꯍꯤꯗꯤ ꯀꯌꯥꯗꯤ ꯁꯨꯔꯦ ꯌꯥꯝ ꯊꯤ ꯍꯜꯂꯝꯕꯅꯤꯗ ꯍꯥꯏꯩꯗꯣꯛꯄ ꯌꯥꯏꯍ ꯑꯗꯨꯒꯨꯝꯕꯗꯤ
ꯑꯅꯨꯡꯕ
ꯑ ꯑꯩꯅ ꯌꯥꯔꯦ ꯍꯥꯏꯔꯗꯤ ꯂꯣꯏ ꯌꯥꯕꯅꯤꯗ ꯁ ꯅꯪ ꯑꯩꯕꯨ ꯊꯥꯖꯗꯕ꯭ꯔꯥ
ꯑꯥ
ꯏꯕꯥꯅꯤ ꯑꯁꯨꯛ ꯁꯥꯟꯅ ꯅꯨꯡꯁꯤꯅꯔꯒ ꯅꯪ ꯀꯔꯤꯒꯤ ꯂꯣꯠꯄ꯭ꯔꯣ ꯋꯥ
ꯑꯁ ꯊꯥꯖꯕ ꯋꯥꯠꯄ ꯑꯗꯨꯒꯤꯅꯦ
ꯑꯩꯗꯤ ꯀꯩꯒꯤ ꯋꯥꯠꯄ
ꯐꯖꯕ ꯌꯥꯗꯕꯒꯤ
ꯎꯝ ꯑꯩꯥꯖꯕ ꯊꯥꯖ ꯐꯖꯗꯕ ꯄꯨꯈ꯭ꯔꯤꯗ ꯉꯥꯂ ꯍꯥꯏꯗꯣ ꯅꯪ ꯇꯥꯗ꯭ꯔꯣ
ꯇꯥꯔꯁꯨ ꯇꯥꯗ꯭ꯔꯁꯨ ꯑꯗꯨꯗꯤ ꯂꯧꯕꯤꯗꯦ
ꯑꯩꯁ ꯀꯩꯒꯤ ꯂꯧꯕꯤꯗꯕ ꯊꯥꯏꯅꯒꯤ ꯑꯍꯟꯁꯤꯡꯅ ꯑꯗꯨꯝ ꯍꯥꯏꯅꯕꯅꯤꯅꯦ ꯑ
ꯑꯩꯗꯤ ꯈꯪꯗꯦ ꯃꯟꯇ
ꯃꯤ ꯋꯥꯁꯦ ꯂꯧꯅꯔꯣ ꯍꯥꯏ ꯃ
ꯍꯧꯖꯤꯛꯅ ꯑꯍꯥꯟꯕꯅꯦ ꯇꯥꯔꯤꯗꯣ
ꯑꯁ ꯀꯔꯤꯒꯤ ꯑꯍꯥꯟꯕ ꯑꯍꯥꯟꯕ ꯑꯣꯏꯕꯅꯣ ꯎ
ꯑ
ꯌꯦꯡꯗꯤ ꯀꯥꯏ ꯆꯀꯅꯤ
ꯍꯌꯦꯡꯔꯣ ꯑꯗꯨꯝ ꯁꯤꯒꯨꯝꯅ ꯑꯗꯨꯝ ꯆꯠꯊꯒꯅꯤ
ꯕꯅꯦꯅꯦ ꯇꯥꯕ꯭ꯔꯨ
ꯍꯣꯏ
ꯁꯠ ꯁꯠꯀꯨꯝꯕꯗꯨꯅ
ꯈꯕ ꯃꯤꯁꯤꯗꯤ
ꯉꯁꯤ ꯈꯛꯇ ꯀꯣꯜ ꯇꯧꯔꯒ ꯅꯪꯗꯤ ꯄꯪꯈꯣꯡ ꯈꯣꯨꯝꯕꯤꯗꯦ ꯑꯩ ꯏ ꯀꯥꯏꯔꯦꯗ
ꯑ ꯂꯣ ꯍꯥꯏꯗꯗ
ꯂꯣꯏꯔꯣꯏꯍꯦ ꯍꯧꯖꯤꯛ ꯈꯛꯇ ꯉꯥꯏꯔꯤ ꯍꯧꯗꯤ ꯉꯥꯏꯔꯤ
ꯀꯨꯝꯍꯩ ꯅꯨꯡꯉꯥꯏꯔꯅꯤ ꯉꯁꯤꯗꯤ ꯇꯨꯝꯕꯗ ꯐꯥꯎ ꯅꯪ ꯎꯔꯅꯦꯕ ꯉꯁꯤꯗꯤ
ꯑꯥ ꯑꯗꯨꯃꯥꯏ ꯇꯋꯣ ꯑ ꯍꯥ ꯍꯥ ꯑ ꯎꯗꯕꯁꯠꯇꯣ
ꯑ‌ꯣ ꯎꯗꯕ ꯁꯛꯇꯝ ꯗꯣ
ꯑꯥ ꯑꯥ ꯑꯥ ꯍꯣꯏ ꯍꯣꯏ꯫
ꯀꯦꯔꯥꯒ ꯂꯥꯛꯑꯣꯀꯣ
ꯑꯍꯥꯍꯥ... ꯍ‌ꯦꯜꯂꯣꯏ ꯒꯨꯝꯅ ꯂꯥꯛꯀꯦ ꯍꯥꯍꯥ ꯑꯁ꯫ ꯍꯦꯜꯂꯣꯏꯒꯨꯝ꯫
ꯑꯩꯁ ꯍꯦꯂꯣꯏ ꯒꯨꯝꯕꯗꯤ ꯑꯩꯗꯤ ꯀꯤ ꯍꯦ꯫
ꯌꯦꯍꯦ꯫ ꯀꯤꯕꯗꯨꯅ ꯐꯕꯅꯦ
ꯎꯝ ꯀꯦꯗ꯭ꯔꯁꯨ ꯂꯥꯏ. ꯌꯥꯏꯗ ꯅꯪꯗꯤ ꯄꯪꯐꯥꯗ ꯐꯖꯕꯗꯨꯕꯨ꯫ ꯊꯤꯕꯁꯨ ꯑꯝꯇ ꯌꯥꯎꯗꯦꯕ ꯅꯪꯗꯤ꯫ ꯅꯪꯗꯤ ꯑꯩꯒꯤꯗꯤ ꯃꯆꯤꯠ ꯃꯇꯤꯛ ꯌꯥꯝ ꯆꯥꯔꯦꯕ ꯍꯥ꯫ ꯎꯝ ꯌꯥꯝ ꯆꯥꯕꯅꯤ ꯎꯝ꯫
ꯎꯝ ꯆꯥꯕꯅꯦ꯫
ꯑꯩꯁꯨ ꯋꯥ ꯋꯥꯗꯤ ꯉꯥꯡꯕ ꯍꯩꯇꯝꯅꯦ ꯑꯗꯨ ꯑꯣꯏꯔꯁꯨ꯫ ꯑꯗꯨꯝ ꯉꯥꯡꯕꯅꯤ ꯍꯤꯍꯤꯍ‌ꯦꯍꯦ꯫ ꯍꯩꯇ꯭ꯔꯁꯨ ꯑꯗꯨꯝ ꯇꯝꯃꯤꯅꯤꯗ ꯏꯊꯟꯇ꯫
ꯌꯥꯝ ꯍꯩꯔꯤꯁꯤꯗꯤ꯫
ꯑꯁ ꯍꯩꯗ꯭ꯔꯤꯗ꯫
ꯑꯁ꯫
ꯌꯥꯝ ꯇꯝꯃꯛꯈꯤꯒ‌ꯦ ꯎꯝ ꯆꯥꯛ ꯍꯦꯟꯖꯥꯡ ꯊꯣꯡꯉꯣꯗꯅ꯫
ꯂꯨꯏ... ꯉꯜꯂꯤ
ꯀ‌ꯣꯅ‌ꯦ ꯆꯥꯛꯀ꯫
ꯈꯔ ꯂꯩꯔꯒ ꯊꯣꯡꯒꯦ꯫
ꯑꯩꯁ ꯊꯦꯡꯃꯜꯂꯤꯍꯦ ꯅꯪ ꯅꯪꯁꯦ ꯇꯟꯕ ꯃꯥꯜꯂꯦꯗ꯫ ꯇꯥꯕ꯭ꯔꯣ꯫
ꯍ‌ꯣꯏ꯫
ꯑꯩ ꯅꯨꯄꯤꯁꯤꯡꯗꯤ ꯆꯥꯛ ꯉꯟ ꯉꯟꯅ ꯊꯣꯡꯒꯗꯕꯅꯦ ꯍꯧꯖꯤꯛ ꯄꯨꯡ ꯃꯔꯤ꯫ ꯃꯔꯤ ꯃꯈꯥꯏ ꯇꯥꯗꯧꯔꯦ꯫ ꯑꯝꯍ! ! ꯍꯩꯁ.. ꯀꯩꯗꯧꯔꯤꯅꯣ꯫ ꯇꯨꯃꯤꯟ ꯂꯩꯔꯤꯗꯨꯕꯨ ꯇꯥꯕ꯭ꯔꯣ꯫ ꯑꯗ ꯂꯣꯏꯔꯦꯍꯦ꯫ ꯇꯥꯕ꯭ꯔꯣ꯫ ꯇꯥꯕ꯭ꯔꯣ... ꯫ ꯅꯦꯠꯋꯥꯔꯛ ꯁꯤꯗꯤ ꯌꯥꯏꯍꯦ꯫ ꯇꯥꯕ꯭ꯔꯣ꯫ ꯍ‌ꯦꯜꯂꯣ ꯅ‌ꯣꯏꯗ ꯍꯜꯂꯣ ꯇꯥꯕ꯭ꯔꯣ ꯇꯥꯗ꯭ꯔꯣ꯫ ꯇꯥꯕ꯭ꯔꯣ... ꯫ ꯇꯥꯕ꯭ꯔꯣ꯫ ꯑꯍꯣ ꯀꯩꯗꯧꯔꯥꯒꯦ ꯑꯩꯅ ꯀꯧꯔꯤꯁꯦ ꯅꯪ ꯇꯥꯗ꯭ꯔꯦ ꯅꯨꯡꯁꯤꯕꯤ ꯅꯪꯕꯨ ꯇꯥꯗ꯭ꯔꯕꯣꯅꯦ ꯂꯣꯏꯔꯦꯍꯦ ꯑꯩꯅ ꯁꯁꯨ ꯋꯥꯅ ꯍꯥꯏꯔꯤꯁꯤ ꯅꯪ ꯇꯥꯗ꯭ꯔꯦ ꯑꯁ ꯑꯩ ꯌꯥꯝ ꯅꯨꯡꯉꯥꯏꯔꯛꯇ꯭ꯔꯦꯗ ꯈꯨꯝꯒꯅꯨ ꯈꯨꯝꯒꯅꯨ ꯑꯩ ꯍꯥꯏꯒꯦ ꯑꯩ ꯂꯣꯏ ꯍꯥꯏꯒꯦ ꯅꯪ ꯋꯥꯅꯤꯡꯉꯥꯏ ꯀꯩꯁꯨ ꯂꯩꯇꯦ ꯑꯩ ꯋꯥꯕꯤꯒꯦ ꯅꯪꯒꯤꯗꯃꯛꯇꯗꯤ ꯃꯅꯥ ꯐꯪꯉꯗꯤ ꯌꯥꯔꯦ ꯏꯗ ꯩꯅꯣ ꯀꯥꯕ꯭ꯔꯣ ꯍꯥꯏꯔꯒ ꯍꯜꯂꯣ ꯍꯜꯂꯣ ꯍꯜꯂꯣ ꯇꯥꯕ꯭ꯔꯨ ꯑꯗꯣ ꯇꯔꯕ꯭ꯔꯣ ꯍꯜꯂꯣ ꯍꯜꯂꯣ ꯍꯜꯂꯣ ꯑ ꯍꯜꯂꯣ ꯍꯜꯂꯣ ꯍꯜꯂꯣ ꯍꯜꯂꯣ ꯍꯜꯂꯣ ꯍꯜꯂꯣ ꯍꯜꯂꯣ ꯍꯜꯂ ꯍꯜꯂꯣ ꯍꯜꯂꯣ ꯍꯜꯂꯣ ꯍꯜꯂꯣ ꯍꯜꯂ ꯍꯜꯂꯣ ꯎꯝ